ꯇ
ꯑꯥ ꯇꯥꯏꯌꯦ ꯀꯩꯗꯧꯔꯝꯃꯤꯅꯣ
ꯀꯩꯁ ꯇꯧꯗꯦ ꯁꯨꯝ ꯐꯣꯟ ꯇꯧꯔꯛꯄꯅꯤ ꯀꯩꯅꯣꯝ ꯁꯨꯝ ꯍꯪꯒꯦꯅ
ꯑꯣ ꯀꯩ ꯍꯪꯒꯦ ꯍꯥꯏꯅꯣ ꯍꯪꯉꯛꯑꯣ
ꯅꯪꯅ ꯑꯥꯗ ꯀꯩꯅꯣ ꯇꯝꯃꯦ ꯍꯥꯏꯕꯗꯣ ꯀꯔꯤꯒꯤ ꯃꯇꯥꯡꯅ ꯀꯔꯤ ꯇꯝꯃꯤꯅꯣꯅ ꯑꯗꯨꯒꯤ ꯍꯪꯉꯛꯀꯦ ꯇꯧꯕꯅꯣ
ꯑꯩꯁꯦ ꯑꯣꯛꯇꯣꯃꯦꯇ꯭ꯔꯤ ꯇꯝꯕꯅꯦ ꯃꯤꯠꯀꯤꯅꯦ
ꯃꯤꯠꯀꯤ ꯍꯥꯏꯗꯤ ꯅꯔꯁ ꯑꯣꯏꯗꯣꯏꯔꯥ ꯃꯤꯠꯀꯤ ꯍꯥꯏꯗꯤ ꯗꯣꯛꯇꯔ ꯗꯥꯏꯔꯦꯛ ꯑꯣꯏꯗꯣꯏꯔꯥ ꯀꯃꯥꯏꯅ ꯇꯧꯕꯅꯣ
ꯗꯣꯛꯇꯔ ꯗꯥꯏꯔꯦꯛ ꯑꯣꯏꯕꯗꯤ ꯅꯠꯇꯦ ꯑꯗꯣ ꯍꯥꯏꯗꯤ ꯑꯩꯈꯣꯏꯁꯦ ꯍꯣꯏ ꯗꯣꯛꯇꯔꯅꯦ ꯍꯥꯏꯕꯁꯨ ꯌꯥꯏꯑꯕꯀꯣ ꯑꯗꯨ ꯑꯣꯏꯇꯥꯔꯁꯨ ꯀꯩꯅꯣ ꯇꯧꯕ ꯈꯇꯪ ꯑꯣꯏꯗꯣꯏꯅꯦꯕ ꯃꯤꯠꯀꯤ ꯍꯥꯏꯗꯤ ꯁꯨꯝ ꯚꯤꯖꯟ ꯀꯩ ꯀꯩ ꯂꯧꯕ ꯔꯤꯐ꯭ꯂꯦꯛꯁꯟ ꯂꯧꯕꯗ ꯑꯗꯨꯃꯥꯏꯅ ꯑꯣꯏꯗꯣꯏꯅꯦꯕ ꯑꯗꯣ ꯑꯅꯝꯕꯅ ꯑꯗꯨꯝ ꯍꯥꯏꯗꯤ ꯑꯩꯈꯣꯏꯁꯦ ꯁꯔꯖꯔꯤ ꯇꯧꯕ ꯈꯣꯠꯄꯗꯤ ꯌꯥꯗꯦ ꯑꯗꯨꯗꯨꯒ ꯍꯤꯗꯥꯛ ꯏꯕ ꯈꯣꯠꯄꯁꯨ ꯌꯥꯗꯦ ꯑꯗꯣ ꯍꯤꯗꯥꯛ ꯏꯕ ꯌꯥꯗꯦ ꯍꯥꯏꯔꯒꯁꯨꯨ ꯃꯈꯣꯏꯅ ꯀꯩꯅꯣꯒꯨꯝꯕ ꯑꯥꯏꯗ꯭ꯔꯣꯞꯀꯨꯝꯕ ꯀꯩꯒꯨꯝꯕ ꯍꯥꯏꯗꯤ ꯃꯆꯥ ꯃꯁꯨ ꯑꯗꯨꯃꯥꯏꯅ ꯍꯥꯏꯕꯒꯤ ꯈꯣꯠꯄꯒꯤꯗꯤ ꯌꯥꯏꯑꯦꯕ ꯑꯗꯨ ꯅꯠꯇꯅ ꯁꯔꯖꯔꯤ ꯀꯩ ꯀꯩ ꯇꯧꯕꯗꯤ ꯌꯥꯗꯦ ꯑꯩꯈꯣꯏꯅ ꯑꯗꯨꯝ ꯗꯣꯛꯇꯔ ꯑꯣꯏꯒꯦ ꯍꯥꯏꯔꯁꯨ ꯑꯗꯨꯝ ꯃꯈꯥ ꯇꯥꯅ ꯑꯗꯨꯝ ꯇꯝꯗꯕ ꯌꯥꯏꯌꯦ
ꯑ ꯑꯗꯨꯒ ꯅꯣꯏ ꯑꯗꯨ ꯇꯝꯕꯗꯤ ꯆꯪꯕꯁꯦ ꯑꯩꯈꯣꯏ ꯑꯦꯟꯇ꯭ꯔꯥꯟꯁ ꯍꯥꯟꯅ ꯊꯥꯗꯣꯏꯔꯥ ꯅꯠꯇ꯭ꯔꯒ ꯑꯗꯨꯝ ꯑꯦꯠꯃꯤꯁꯟ ꯇꯧꯔ ꯆꯪꯒꯦ ꯍꯥꯏꯕꯣ ꯑꯦꯟꯇ꯭ꯔꯥꯟꯁ ꯊꯥꯅꯕꯗꯣ
ꯍꯣꯏ ꯑꯩꯈꯣꯏ ꯑꯦꯛꯖꯥꯝ ꯑꯃ ꯊꯥꯏꯌꯦ ꯑꯗꯨꯒꯤ ꯃꯇꯨꯡꯗ ꯑꯦꯛꯖꯥꯝꯗꯣ ꯈꯜꯂ ꯃꯇꯨꯡꯗ ꯁꯤꯗ ꯆꯪꯉꯛꯄꯅꯦ ꯑꯩꯅ ꯆꯪꯉꯛꯄꯗꯨꯕꯨ ꯀꯩꯅꯣꯗ ꯆꯪꯉꯛꯄꯅꯦꯕ ꯇ꯭ꯋꯦꯟꯇꯤꯒ ꯊ꯭ꯔꯤꯗ ꯆꯪꯉꯛꯄꯅꯦ ꯑꯗꯣ ꯑꯩꯈꯣꯏꯒꯤꯁꯦ ꯀꯩꯅꯣ ꯇꯧꯔꯦ ꯍꯧꯖꯤꯛ ꯑꯩꯈꯣꯏꯒꯤꯁꯦ ꯆꯍꯤ ꯁꯨꯃꯥꯏꯅ ꯑꯍꯨꯝ ꯇꯝꯃ ꯃꯇꯨꯡꯗ ꯑꯃꯨꯛ ꯑꯍꯨꯝꯁꯦ ꯇꯝꯕ ꯂꯣꯏꯔꯒ ꯑꯦꯛꯖꯥꯝ ꯄꯤꯔ ꯂꯣꯏꯔ ꯃꯇꯨꯡꯗ ꯀꯩꯅꯣ ꯇꯧꯒꯗꯣꯏꯕ ꯏꯟꯇꯔꯟ ꯊꯥꯗꯣꯏꯅꯦꯕ ꯏꯟꯇꯔꯟ ꯑꯣꯏꯗꯣꯏꯅꯦꯕ ꯏꯟꯇꯔꯟ ꯇꯧꯔ ꯃꯇꯨꯡꯗ ꯑꯗꯨꯝ ꯂꯣꯏꯔꯦ ꯑꯗꯨꯒꯤ ꯃꯇꯨꯡꯗ ꯑꯩꯈꯣꯏꯅ ꯑꯗꯨꯝ ꯍꯥꯏꯗꯤ ꯀꯩꯅꯣꯝꯗ ꯑꯗꯨꯝ ꯑꯩꯈꯣꯏ ꯏꯁꯥꯒꯤ ꯀ꯭ꯂꯤꯅꯤꯛ ꯑꯃ ꯍꯥꯡꯗꯣꯛꯆꯒꯦ ꯍꯥꯏꯔꯁꯨ ꯌꯥꯔꯦ ꯑꯗꯩꯗꯤ ꯑꯩꯈꯣꯏꯅ ꯍꯣꯁꯄꯤꯇꯥꯜꯗ ꯀꯩꯗ ꯀꯩꯗ ꯁꯨꯝ ꯌꯥꯎꯒꯦ ꯈꯣꯠꯀꯦ ꯍꯥꯏꯔꯁꯨ ꯑꯗꯨꯒꯤꯗꯤ ꯑꯗꯨꯝ ꯌꯥꯕ ꯑꯣꯏꯗꯣꯏꯅꯦꯕ ꯑꯗꯣ ꯅꯪ ꯁꯨꯝ ꯍꯪꯉꯤꯔꯥ ꯅꯠꯇ꯭ꯔꯒ ꯃꯤ ꯇꯝꯍꯟꯕꯒꯤ ꯈꯣꯠꯄꯒꯤ ꯁꯨꯝ ꯈꯟꯕꯒꯤ ꯇꯧꯔꯤꯔꯣ
ꯑꯩꯈꯣꯏ ꯏꯃꯥꯟꯅꯕꯤ ꯑꯃ ꯃꯥꯁꯨ ꯑꯗꯨꯃꯥꯏꯅ ꯇꯝꯅꯤꯡꯉꯦ ꯍꯥꯏꯕ ꯅꯔꯁ ꯑꯣꯏꯔꯁꯨ ꯍꯥꯏꯕ ꯗꯣꯛꯇꯔ ꯑꯣꯏꯔꯁꯨ ꯑꯗꯨ ꯂꯥꯏꯟꯗꯣ ꯈꯪꯕ ꯇꯝꯕ ꯂꯩꯕ꯭ꯔꯥ ꯁꯨꯝ ꯊꯤꯅꯔꯛꯄꯗ ꯅꯪꯉꯣꯟꯗ ꯇꯥꯔꯕ ꯅꯪꯉꯣꯟ ꯅꯪꯅ ꯇꯝꯃꯤꯗꯣ ꯀꯔꯤ ꯀꯔꯤꯅꯣ ꯃꯥꯅ ꯑꯗꯨꯗꯣ ꯄꯥꯝꯃꯗꯤ ꯃꯥꯗ ꯅꯣꯏ ꯇꯝꯕꯤꯗꯨꯗ ꯑꯗꯨ ꯆꯞ ꯃꯥꯟꯅ ꯀꯣꯂꯦꯖꯇ ꯑꯗꯨꯝ ꯇꯝꯃꯛ ꯌꯥꯏ ꯑꯗꯨꯒꯤ ꯍꯪꯉꯛꯄ ꯍꯥꯏꯇꯥ
ꯑꯩꯈꯣꯏꯒꯤ ꯀꯣꯂꯦꯖꯇꯕꯨꯗꯤ ꯅꯔꯁꯤꯡꯒꯤꯁꯨ ꯌꯥꯎꯋꯦ ꯐꯤꯖꯣꯊꯦꯔꯥꯄꯤꯒꯤꯁꯨ ꯌꯥꯎꯋꯦ ꯑꯗꯩꯗꯤ ꯑꯦꯝ ꯑꯦꯜ ꯇꯤꯒꯤꯁꯨ ꯌꯥꯎꯋꯦꯕ ꯑꯩꯁꯤꯗ ꯑꯩꯒꯤ ꯀꯥꯗ ꯂꯩꯃꯤꯟꯅꯩ ꯏꯃꯥꯟꯅꯕꯤꯁꯤꯕꯨꯗꯤ ꯑꯦꯝ ꯑꯦꯜ ꯇꯤ ꯇꯧꯕꯅꯦ ꯑꯩꯈꯣꯏꯒꯤ ꯀꯣꯂꯦꯖꯇ ꯑꯗꯨꯝ ꯑꯦꯝ ꯑꯦꯜ ꯇꯇꯤ ꯇꯧꯕꯗꯁꯨ ꯃꯩꯇꯩꯕꯨꯗꯤ ꯌꯥꯎꯋꯦ ꯑꯗꯩꯗꯤ ꯑꯣꯇꯣꯃꯦꯇ꯭ꯔꯤꯗꯅ ꯑꯃꯨꯛ ꯑꯩꯈꯣꯏ ꯃꯤ ꯑꯍꯨꯝ ꯁꯨꯃꯥꯏꯅ ꯑꯣꯏꯕ ꯃꯩꯇꯩꯗꯤ ꯀꯩꯁꯨ ꯌꯥꯝꯕꯨꯗꯤ ꯌꯥꯎꯗꯦ ꯑꯗꯣ ꯃꯥꯅ ꯀꯩꯅꯣ ꯇꯧꯒꯦ ꯍꯥꯏ ꯇꯥꯔꯗꯤ ꯑꯗꯨꯝ ꯃꯥꯏ ꯑꯄꯥꯝꯕꯗꯣ ꯑꯗꯨꯝ ꯈꯜꯂꯛꯑꯒ ꯑꯗꯨꯝ ꯇꯧꯕ ꯌꯥꯅꯤ ꯑꯗꯨꯒꯤꯗꯤ ꯑꯗꯨꯝ ꯅꯪꯅ ꯀꯩꯅꯣ ꯇꯧꯔꯁꯨ ꯑꯩꯉꯣꯟꯗ ꯑꯗꯨꯝ ꯃꯔꯣꯜ ꯍꯥꯏꯔꯛꯑꯣ
ꯑ ꯇꯝꯕꯁꯦ ꯐꯤꯒꯨꯝꯕ ꯀꯩꯒꯨꯝꯕꯁꯦ ꯊꯥ ꯊꯥꯒꯤ ꯊꯤꯕ ꯅꯠꯇ꯭ꯔꯒ ꯆꯍꯤꯒꯤ ꯑꯣꯏꯅ ꯗꯥꯏꯔꯦꯛ ꯏꯟꯁꯇꯣꯜꯃꯦꯟ ꯑꯣꯏꯅ ꯇꯧꯕ ꯀꯃꯥꯏꯅ ꯇꯧꯒꯦ
ꯑꯩꯈꯣꯏꯒꯤꯁꯦ ꯐꯥꯔꯁ ꯏꯟꯁꯇꯣꯜꯃꯦꯟ ꯁꯦꯀꯦꯟ ꯏꯟꯁꯇꯣꯜꯃꯦꯟ ꯍꯥꯏꯅ ꯂꯩꯌꯦꯕ ꯑꯩꯈꯣꯏ ꯊꯥ ꯇꯔꯨꯛ ꯇꯔꯨꯛꯀꯤ ꯃꯇꯨꯡꯗ ꯑꯗꯨꯃꯥꯏꯅ ꯊꯤꯕ ꯈꯣꯠꯄ ꯑꯣꯏꯌꯦ ꯑꯗꯩꯗꯤ ꯄꯩꯁꯥꯖꯦ ꯑꯗꯨꯝ ꯁꯤꯗ ꯍꯥꯏꯗꯤ ꯃꯣꯏꯅ ꯄꯩꯁꯥꯁꯦ ꯌꯥꯝꯗꯦ ꯍꯥꯏꯔꯖꯨ ꯁꯤꯗ ꯆꯥꯉꯛꯑ ꯃꯇꯨꯡꯗ ꯂꯩꯔ ꯃꯇꯨꯡꯗꯗꯤ ꯄꯩꯁꯥꯁꯦ ꯑꯗꯨꯝ ꯌꯥꯝꯃꯦꯕ ꯍꯥꯏꯗꯤ ꯑꯩꯈꯣꯏꯅ ꯂꯩꯕꯒꯤꯕꯨ ꯑꯣꯏꯔꯣ ꯍꯣꯁꯇꯦꯜꯗ ꯂꯩꯒꯦ ꯍꯥꯏꯔꯖꯨ ꯑꯗꯨꯝ ꯄꯩꯁꯥꯁꯦ ꯌꯥꯝꯃꯦꯗꯅꯗꯤ ꯑꯩꯅ ꯂꯩꯔꯤ ꯄꯤꯖꯤ ꯑꯩꯕꯨꯗꯤ ꯄꯤꯖꯤꯗ ꯂꯩꯌꯦꯕ ꯑꯗ ꯄꯤꯖꯤꯗ ꯂꯩꯒꯦ ꯍꯥꯏꯔꯁꯨ ꯑꯗꯨꯝ ꯄꯩꯁꯥꯁꯦ ꯃꯣꯏ ꯌꯥꯝꯃꯦ ꯑꯩꯈꯣꯏ ꯁꯤ ꯄꯤꯖꯤꯒꯤꯁꯨ ꯄꯩꯁ ꯌꯥꯝꯃꯦꯕ ꯍꯥꯏꯗꯤ ꯆꯍꯤ ꯑꯃꯗ ꯑꯗꯨꯝ ꯊꯥꯔꯇꯤ ꯐꯥꯏꯚ ꯑꯣꯏꯔꯦ ꯑꯗꯩꯗꯤ ꯑꯩꯈꯣꯏꯒꯤ ꯃꯦꯠꯁ ꯐꯤꯗꯅ ꯊꯥ ꯊꯥ ꯈꯨꯗꯤꯡꯒꯤꯅ ꯑꯗꯨꯝ ꯂꯤꯁꯤꯡ ꯃꯔꯤ ꯃꯔꯤ ꯑꯗꯨꯃꯥꯏ ꯑꯣꯏꯌꯦꯕ ꯑꯗꯨꯗꯨꯅ ꯄꯩꯁꯥꯒꯤꯗꯤ ꯌꯥꯝ ꯆꯪꯉꯦ ꯑꯗꯒꯤꯗꯤ ꯑꯩꯈꯣꯏꯒꯤ ꯀꯣꯂꯦꯖꯀꯤꯁꯨ ꯍꯥꯏꯗꯤ ꯃꯅꯤꯄꯨꯔꯗ ꯂꯩꯔꯤꯀꯥꯟꯗꯕꯨꯗꯤ ꯄꯩꯁꯥꯁꯦ ꯃꯅꯤꯄꯨꯔ ꯄꯟ ꯌꯥꯗꯔꯣ